ꯀꯩꯗꯧꯔꯤꯅꯣ꯫
ꯏꯔꯨꯒꯦ ꯇꯧꯔꯤ
ꯑꯁ ꯉꯥꯜ ꯂꯤꯗ
ꯑꯩꯈꯣꯏ ꯅꯤꯇꯤ ꯏꯔꯨꯗ꯭ꯔꯗꯤꯀꯣ ꯂꯩꯕ ꯉꯝ ꯉꯝꯂ‌ꯣꯏꯕ
ꯅꯠꯇꯦꯗ ꯍꯣꯔꯦꯟ ꯇꯨꯝꯃꯝꯗꯥꯏ ꯂꯨꯖꯕ ꯌꯥ ꯗꯨꯕꯨ ꯑꯃꯨꯛ ꯁꯥꯅꯕ
ꯁ‌ꯦꯁ ꯉꯁꯤ ꯅ‌ꯣꯡ ꯆꯨꯋ‌ꯦ
ꯅꯣꯡ ꯆꯨꯕ꯭ꯔꯅꯦ ꯑꯥꯗ
ꯆꯨꯑꯦꯅ
ꯎꯝ ꯍꯧꯖꯤꯛꯇꯤ
ꯍꯧꯖꯤꯛꯇꯤ ꯍꯧꯖꯤꯛꯁꯨ ꯈꯔ ꯈꯔ ꯆꯨꯋ‌ꯦ
ꯑꯣ
ꯌꯥꯝꯅꯗꯤ ꯆꯨꯗꯕ
ꯑꯈ‌ꯣꯏꯗꯗꯤ
ꯑꯩ ꯑꯩꯗꯣ ꯑꯩꯒꯤ ꯐꯨꯔꯤꯠ ꯗ꯭ꯔꯥꯏ ꯇꯧꯕꯗꯣ ꯀꯥꯎ ꯑ ꯃꯅꯨꯡꯗ ꯄꯨꯁꯟꯕ ꯀꯥꯎꯔꯝꯕ ꯑꯁ
ꯑꯣ ꯂꯣꯏꯟ ꯆꯣꯠꯂꯦ
ꯌꯥꯝꯅꯗꯤ ꯆꯣꯠꯄ ꯅꯠꯇꯦꯗ
ꯀꯩ ꯏꯟꯖꯥꯡ ꯆꯥꯒꯦ ꯉꯁꯤꯗꯤ
ꯑꯍꯥꯎ ꯑꯍꯥꯎꯕ ꯏꯟꯖꯥꯡꯅꯤꯅ
ꯍꯥꯥ
ꯑꯍꯥꯎꯕ ꯏꯟꯖꯥꯡ ꯉꯥꯛꯇꯅꯦ ꯈ‌ꯣꯏꯗꯤ
ꯑꯁ ꯉꯁꯤ ꯏꯟꯖꯥꯡ ꯑꯍꯥꯎꯕ ꯄꯤꯕ ꯃꯥꯜꯂꯤꯗ ꯋꯥꯔꯤꯁꯦ
ꯎꯝ ꯎꯇꯤ ꯆꯥꯏ
ꯑꯁ ꯍꯥꯎꯏꯅꯦ ꯀꯩꯅꯣ ꯑꯗꯨꯗꯤ
ꯅꯪ ꯂꯥꯛꯑꯒ ꯆꯥꯎ ꯑꯗꯨꯗꯤ
ꯈ꯭ꯋꯥꯏꯗꯩ ꯑꯍꯥꯎꯕ ꯄꯣꯠꯅꯤꯅꯦ
ꯑꯗꯨꯗꯤ ꯅꯪ ꯌꯦꯟ ꯌꯦꯟ ꯊꯣꯡꯉ ꯄꯨꯔꯛꯎ ꯑꯩ ꯎꯇꯤ ꯄꯤꯒꯦ
ꯌꯥꯔ‌ꯦꯀꯣ
ꯑꯗꯨꯖꯨ ꯌꯥꯕꯖꯥꯠꯅꯤ ꯉꯁꯤꯗꯤ ꯀꯩꯗꯧꯔ ꯂꯩꯕ꯭ꯔꯣ ꯍꯥꯥ ꯇꯥꯕ꯭ꯔ‌ꯣ ꯍꯜꯂꯣ ꯇꯥꯕ꯭ꯔꯣ ꯍꯜꯂꯣ ꯇꯥꯕ꯭ꯔ‌ꯣ ꯍꯜꯂꯣ ꯇꯥꯔꯤꯕ‌ꯣ